ꯑ
ꯇꯥꯏꯌꯦ ꯇꯥꯏꯌꯦ
ꯀꯩꯗꯧꯔꯤꯅꯣ ꯏꯁ
ꯑꯦ ꯐꯣꯝ ꯁꯣꯕ
ꯑꯁ ꯂꯣꯏꯔꯦꯍꯦ
ꯆꯥꯛ ꯆꯥꯔꯕꯣ ꯅꯪꯗꯤ
ꯆꯥꯔꯦ ꯑꯃꯨꯛ ꯂꯥꯝꯒꯗꯧꯔꯦ
ꯑꯦ ꯑꯩꯗꯤ ꯍꯧꯖꯤꯛ ꯆꯥꯛ ꯇꯣꯛꯇ ꯉꯥꯏꯔꯤ
ꯏꯡꯉꯦꯅꯦ
ꯉꯔꯥꯡꯗꯣ ꯕꯣꯜ ꯌꯦꯡꯉꯨꯕꯒꯤ ꯎꯝ ꯕꯣꯜ ꯌꯦꯡꯂꯨꯕꯒꯤ ꯎꯝ ꯊꯦꯡꯅ ꯍꯧꯒꯠꯂ ꯀꯩꯅꯣ ꯊꯦꯡꯅ ꯍꯧꯒꯠꯄ
ꯑꯥ ꯀꯩ ꯍꯤꯟꯁꯥꯡ ꯆꯥꯔꯦ
ꯉꯁꯤꯗꯤ ꯀꯩꯅꯣꯅꯦ ꯃꯥꯏꯔꯦꯟ
ꯋꯥꯎꯁ
ꯑꯦ ꯑꯗꯨ ꯄꯣꯔꯇꯤꯀꯥꯗꯇꯣ ꯁꯞꯄꯣꯔꯠ ꯇꯧꯔꯕꯅꯤ ꯑꯗꯨ
ꯀꯤꯈ꯭ꯔꯕꯣ ꯑꯩꯗꯤ ꯌꯦꯡꯗꯕꯒꯤ ꯈꯪꯗꯦ
ꯁꯤꯈ꯭ꯔꯦꯅꯦꯍꯦ ꯔꯣꯅꯦꯜꯇꯣꯗꯤ ꯃꯌꯨꯝ ꯆꯠꯈ꯭ꯔꯦ
ꯍꯥꯏꯁ ꯉꯝꯗꯕꯒꯤ ꯀꯞꯂꯝꯒꯅꯤ ꯅꯪ
ꯀꯞꯄꯗꯤ ꯀꯞꯇꯦꯗ ꯊꯃꯣꯏꯕꯨꯗꯤ ꯑꯗꯨꯝ ꯁꯣꯛꯑꯦ
ꯑꯥꯏꯁ
ꯊꯕꯛ ꯆꯠꯇꯕ꯭ꯔꯣ
ꯆꯠꯇꯦ ꯌꯨꯝꯗ ꯑꯗꯨꯝ ꯂꯩꯏ
ꯅꯨꯉꯥꯏꯔꯤ ꯍꯤ ꯅꯣꯏ
ꯅꯪꯗꯤ ꯆꯠꯂꯣꯏꯗ꯭ꯔꯣ
ꯑꯩꯗꯤ ꯏꯁ ꯊꯕꯛ ꯁꯨꯕ ꯃꯤ ꯅꯠꯇꯦꯅꯦ
ꯃꯤꯔꯦꯝꯂꯣ ꯅꯪꯁꯨ
ꯑꯩꯈꯣꯏꯗꯤ ꯑꯣꯐꯤꯁꯔꯅꯦ ꯑꯣꯐꯤꯁꯔ ꯑꯣꯐꯤꯁꯔ ꯆꯔꯦ ꯇꯣꯝꯃꯦ ꯊꯛꯑꯦ ꯂꯣꯏꯔꯦ
ꯌꯥꯝ ꯅꯨꯉꯥꯏꯔꯦꯅꯦ ꯑꯗꯨꯗꯤ ꯅꯪ
ꯊꯕꯛ ꯂꯩꯇꯕꯅꯤꯅ ꯎꯄꯥꯏ ꯂꯩꯇ꯭ꯔꯦ
ꯌꯨꯝꯗ ꯂꯩꯕ꯭ꯔꯣ
ꯌꯨꯝꯗ ꯑꯗꯨꯝ ꯂꯩ ꯍꯥꯥ
ꯌꯨꯝꯗ ꯂꯩꯕ ꯐꯪꯕꯁꯦ ꯅꯨꯡꯉꯥꯏꯕꯅꯤ
ꯎꯝ ꯅꯪ ꯕꯣꯜ ꯌꯦꯡꯗꯕ꯭ꯔꯣ ꯅꯪꯗꯤ
ꯌꯦꯡꯗꯦꯉ
ꯏꯁ ꯌꯦꯡꯉꯝꯃꯗꯤ ꯅꯪꯁꯨ ꯀꯞꯅꯤꯅꯦ
ꯍꯥꯏꯁ ꯀꯞꯑꯣꯏꯗ ꯑꯩꯗꯤ
ꯃꯤ ꯃꯌꯥꯝ ꯀꯞꯅꯔꯤꯗꯨꯗꯤ ꯕꯤꯗꯤꯑꯣꯗ
ꯑꯩꯗꯤ ꯌꯦꯡꯉꯁꯨ ꯁꯨꯛꯀꯞ ꯀꯞꯔꯣꯏ
ꯅꯪ ꯀꯞꯄ ꯍꯥꯏꯁꯦ ꯅꯨꯄꯥ ꯀꯥꯢꯅꯕ
ꯑꯗꯨꯃꯥꯏ ꯉꯥꯡꯒꯅꯨꯗ
ꯇꯧꯕ ꯍꯩꯗ
ꯕꯦꯁ ꯀꯥꯕꯗꯤ ꯂꯣꯏꯔꯕꯣ ꯅꯪ
ꯍꯥꯥ
ꯀꯣꯜꯦꯁ ꯀꯥꯕꯒꯨꯝꯕꯗꯤ ꯂꯣꯏꯔꯕꯣ
ꯂꯣꯏ ꯂꯣꯏꯗꯤ
ꯂꯣꯏꯔꯦ
ꯂꯣꯏꯗꯦꯕ
ꯋꯥꯠꯂꯤꯕꯣ
ꯑꯩꯁꯦ ꯑꯁ ꯑꯃꯨꯛ ꯌꯥꯗꯅ ꯇꯧꯔꯤꯅꯦ ꯑꯩꯁꯦ ꯀꯣꯜꯁꯦ ꯇꯧꯕ ꯌꯥꯗꯦꯅꯦ
ꯀꯔꯤ ꯑꯣꯏ ꯖꯥꯠꯅꯣ
ꯅꯦꯠꯋꯥꯛꯁꯦ ꯅꯨꯡꯉꯥꯏꯇꯦ ꯑꯗꯨꯒꯤꯅꯦ ꯍꯦꯛ ꯐꯣꯔ ꯖꯤ ꯐꯪꯕ ꯍꯦꯛ ꯐꯥꯏꯚ ꯖꯤ ꯐꯪꯕ
ꯕꯥꯎꯟ ꯇꯧꯏꯗ ꯑꯩꯈꯣꯏꯒꯤꯁꯨ
ꯀꯅꯥ ꯀꯅꯥ ꯂꯩꯔꯤꯔꯣ
ꯏꯃꯥꯟꯅꯕꯤꯒ ꯂꯩꯌꯦ
ꯀꯣꯏꯕ ꯆꯠꯂꯤꯔꯥ
ꯆꯠꯇꯦ
ꯌꯨꯝꯗꯩꯔꯥ
ꯑꯗꯨꯅ ꯑꯗꯨꯝ ꯂꯩꯌꯦ
ꯑꯁ ꯈꯪꯗꯦꯅꯦ ꯄꯨꯟꯁꯤꯁꯦ
ꯁꯥꯗ꯭ꯔꯣ
ꯁꯥꯏꯌꯦ ꯁꯥꯏꯌꯦ ꯀꯃꯥꯏ ꯇꯧꯅꯤ
ꯅꯣꯡ ꯇꯥꯅꯕ ꯂꯥꯏ ꯈꯨꯔꯝꯃꯣ
ꯈꯨꯔꯨꯝꯀꯦꯀꯣ
ꯑꯥ
ꯍꯦ ꯏꯁ꯭ꯋꯥꯔ
ꯏꯁ
ꯇꯥꯏꯕꯪꯗ ꯍꯤꯡꯂꯤꯕ ꯃꯤ ꯃꯈꯩꯁꯦ
ꯌꯥꯝ ꯍꯩꯔꯝꯗꯧ ꯃꯥꯜꯂꯦ ꯂꯥꯏ ꯈꯨꯔꯝꯕ
ꯎꯝ ꯁꯥꯃꯟꯕꯒꯤ ꯁꯤꯒꯤ ꯇꯧꯔꯦ ꯑꯉꯥꯡ ꯑꯩꯈꯣꯏꯒꯤꯗꯃꯛꯇ ꯎꯝ ꯂꯥꯏꯈꯨꯔꯨꯝꯒꯦ ꯇꯥꯎꯑꯣ
ꯑꯧ ꯇꯥꯒꯦ ꯇꯥꯒꯦ
ꯇꯥꯒꯦ ꯇꯥꯏ ꯍꯥꯏꯔ ꯑꯃꯨꯛ ꯈꯥꯏꯅꯤꯡꯗ꯭ꯔꯦꯅꯦ
ꯏꯁ ꯂꯣꯏꯔꯦꯍꯦ
ꯀꯨꯏ ꯀꯨꯏꯗ꯭ꯔꯁꯨ ꯅꯨꯃꯤꯠ ꯎꯝ ꯃꯤꯅꯤꯠ ꯑꯃ ꯑꯅꯤ ꯑꯍꯨꯝ ꯐꯥꯎꯗꯤ ꯅꯣꯡ ꯇꯥꯕꯤꯔꯣ ꯑꯣ
ꯍꯝ
ꯆꯨꯝꯕ꯭ꯔꯣ ꯑꯩ
ꯅꯨꯃꯤꯠ ꯑꯅꯤꯈꯛ ꯑꯦ ꯃꯤꯅꯤꯠ ꯑꯃ ꯑꯅꯤ ꯈꯛꯇꯗꯤ ꯀꯩ ꯇꯧꯗꯣꯏꯕ
ꯑꯗꯣ ꯑꯗꯨꯅ ꯈꯔ ꯐꯕꯅꯤ
ꯀꯥꯅ ꯀꯥꯅ ꯂꯩꯒꯦ ꯅꯪꯗꯤ
ꯑꯩꯗꯤ ꯑꯌꯥꯝꯕ ꯌꯨꯝꯗ ꯂꯩ
ꯅꯪ ꯅꯠꯇ꯭ꯔꯣ ꯋꯥ ꯉꯥꯡꯕ ꯍꯩꯇꯧ ꯍꯥꯏꯕꯗꯣ
ꯍꯩꯅꯤ ꯀꯩꯅꯣ
ꯀꯩꯒꯤ ꯍꯩꯗꯕꯅꯣ
ꯑꯁ
ꯅꯪꯒꯤ ꯅꯪꯒꯤ ꯅꯨꯄꯤꯒ ꯋꯥꯔꯤ ꯁꯥꯟꯅꯔꯗꯤ ꯏꯁ ꯌꯥꯝ ꯉꯥꯡꯉꯝ ꯅꯧ ꯃꯥꯂꯦ
ꯑꯩꯗꯤ ꯐꯣꯟ ꯁꯨꯝ ꯇꯧꯕꯁꯦ ꯑꯩ ꯇꯧꯕ ꯍꯩꯇꯦꯕꯀꯣ
ꯏꯁ
ꯑꯩ ꯍꯦꯕꯤꯠ ꯑꯣꯏꯗꯦꯕ ꯐꯣꯟ ꯁꯨꯝ ꯁꯨꯃꯥꯏꯅ ꯇꯧꯕ ꯃꯤꯒꯤ ꯅꯦꯆꯔꯅꯤꯗ ꯑꯗꯨꯗꯤ ꯋꯥꯉꯥꯡꯕ ꯍꯩꯇꯦꯕ ꯑꯗꯨꯝ
ꯅꯪꯒꯤ ꯅꯨꯄꯤꯅꯦ ꯈꯜꯂꯒ ꯋꯥꯔꯤ ꯁꯥꯅꯧꯗꯨꯗꯤ ꯌꯥꯝꯅꯕ ꯈꯤꯇꯪ ꯌꯥꯝꯅꯕ
ꯍꯅꯦ ꯍꯅꯦ ꯑꯗꯨ ꯃꯇꯝ ꯂꯥꯛꯈꯤꯅꯦ
ꯑꯁ ꯍꯧꯖꯤꯛꯅꯤꯅꯦ ꯃꯇꯝꯁꯦ ꯂꯩꯔꯔꯣꯏ ꯃꯇꯝ ꯃꯊꯪꯗ
ꯍꯧꯖꯤꯛꯗꯤ ꯍꯥꯟꯅ ꯀꯣꯜ ꯇꯧꯔꯛꯄꯅꯤꯅ ꯀꯩ ꯍꯥꯏꯁꯤꯔꯥ ꯀꯩ ꯇꯧꯁꯤꯔ ꯑꯗꯨ ꯋꯥꯈꯜꯗ ꯈꯟꯊꯣꯛꯄ ꯉꯝꯗ꯭ꯔꯦ
ꯋꯥ ꯍꯥꯏꯅꯤꯡꯉꯥꯏ ꯂꯩꯗ꯭ꯔꯗꯤ ꯏꯁꯩ ꯁꯛ ꯑꯣ
ꯏꯁꯩ ꯃꯇꯥꯡꯒꯤꯗꯤ ꯅꯣꯞ ꯇꯥꯔꯦ ꯑꯩꯗꯤ
ꯎꯝ
ꯃ꯭ꯌꯨꯖꯤꯛ ꯀꯦꯁꯣ ꯀꯇꯔꯒꯨꯝꯕ ꯂꯩꯔꯗꯤ ꯑꯗꯨꯝ ꯁꯛꯄ ꯌꯥꯏ ꯅꯣꯔꯃꯦꯜꯂꯤ ꯑꯣꯏꯅꯗꯤ ꯁꯛꯄ ꯍꯩꯇꯦ
ꯑꯗꯨꯝ ꯍꯥꯏꯔꯛꯀꯅꯤ
ꯅꯪ ꯃꯨꯏꯖꯤꯛ ꯌꯥꯎꯗꯅ ꯁꯛ ꯑꯗꯤ ꯀꯅꯥꯅ ꯇꯥꯕ ꯉꯝꯃꯣꯏ ꯀꯔꯣꯡꯅꯤ
ꯅꯅꯥꯛꯇ ꯂꯩꯕ ꯃꯤꯗꯣ ꯌꯥꯝ ꯂꯥꯡꯕ ꯃꯥꯜꯂꯤ ꯐꯨꯗꯠꯂꯣ
ꯑꯩ ꯏꯌꯝꯕꯅꯤ
ꯉꯩꯍꯥꯛꯇꯪ ꯇꯨꯃꯤꯟꯅ ꯂꯩꯌꯣ ꯍꯥꯏꯌꯣ
ꯅꯆꯤꯜ ꯅꯅꯥꯎ ꯀꯌꯥꯅꯣ
ꯑꯩꯅ ꯑꯩꯅ ꯑꯇꯣꯝꯕ
ꯅꯨꯄꯤ ꯌꯥꯎꯗ꯭ꯔꯣ
ꯏ ꯁꯤꯁꯇꯔꯗꯤ ꯑꯍꯨꯝ ꯂꯩ ꯑꯅꯤꯗꯤ ꯂꯨꯍꯣꯡꯈ꯭ꯔꯦ
ꯑ ꯏꯁ
ꯑꯩꯒ ꯑꯩ ꯁꯤꯁꯇꯔ ꯑꯃ ꯂꯩ
ꯑꯩꯒꯤ ꯄꯤꯔꯣ ꯅꯪꯒꯤ ꯅꯆꯦꯗꯨ
ꯑꯦ
ꯑꯩꯒꯤꯁꯨ ꯏꯆꯦ ꯂꯩꯥꯇꯦ
ꯀꯨꯟꯊ꯭ꯔꯥ ꯀꯨꯟꯊ꯭ꯔꯥ ꯁꯨꯒꯗꯧꯔꯥ ꯈꯪꯗꯦ
ꯏꯁ ꯌꯨꯝ ꯄꯥꯂꯣ ꯍꯥꯏ ꯑꯣ ꯑꯗꯨꯗꯤ
ꯎꯝ ꯃꯇꯝ ꯆꯗ꯭ꯔꯤ
ꯆꯞ ꯆꯥꯔꯕꯅꯦ ꯑꯗꯨꯗꯒꯤ ꯍꯦꯟ ꯈ꯭ꯔꯗꯤ ꯏꯁ ꯑꯔꯤꯕꯤ ꯑꯣꯜꯂꯅꯤ
ꯑꯗꯨ ꯑꯣꯏꯔꯁꯅꯨ ꯃꯥꯒꯤ ꯃꯥꯒꯤ ꯈꯨꯨꯁꯤꯅꯤ
ꯅꯪꯅ ꯀꯌꯥ ꯑꯗꯨꯅꯤ
ꯑꯩꯗꯤ ꯑꯉꯥꯡ ꯑꯣꯏꯔꯤꯗ
ꯑꯁ ꯍꯥꯏꯔꯛꯎꯅꯦ
ꯑꯦꯂꯕꯦꯜ ꯌꯁ ꯇꯥ ꯉꯥꯏꯔꯦ
ꯍꯦꯟꯃꯟꯗ꯭ꯔꯣ
ꯅꯠꯇꯦ ꯑꯩ ꯇꯨ ꯊꯥꯎꯖꯟ ꯀꯌꯥꯗꯅꯣ ꯄꯣꯛ ꯇꯨ ꯊꯥꯎꯖꯟ ꯐꯤꯐꯇꯤꯟ ꯁꯤꯛꯁꯇꯤꯟꯗꯨꯅꯤ ꯄꯣꯛꯂ
ꯑꯁ ꯇꯅꯤꯡꯗꯦꯗ
ꯆꯍꯤꯁꯦ ꯀꯨꯟ ꯀꯨꯟ ꯃꯉꯥ
ꯏꯆꯦ ꯀꯧꯑꯣ ꯑꯗꯨꯗꯤ
ꯑꯥ
ꯀꯧꯒꯦ ꯀꯧꯒꯦ
ꯇꯎꯅꯦ ꯅꯪꯅ ꯍꯜꯂꯦ
ꯀꯧꯔꯗꯤ ꯀꯥꯏ ꯀꯧꯔꯗꯤ ꯌꯥꯏ ꯍꯥꯏꯗꯅ
ꯌꯥꯗꯦ
ꯌꯥꯏ ꯀꯩꯁꯨ ꯀꯥꯏ ꯗꯦ
ꯌꯥꯗꯦ
ꯀꯧꯕ‌ ꯌꯥꯏ
ꯏꯁ ꯀꯧ ꯀꯧꯕ ꯌꯥꯗꯦꯅꯦ
ꯅꯪ ꯃꯤꯡ ꯂꯩꯔꯒ ꯑꯇꯣꯞꯄ ꯃꯤꯡ ꯑꯩꯉꯣꯟꯗ ꯀꯧꯏ ꯑꯗꯨꯗꯤ
ꯎꯝ ꯅꯪꯒꯤ ꯃꯤꯡ ꯁꯤꯁꯨ ꯌꯥꯝ ꯐꯖꯩꯌꯦ
ꯎꯝ ꯅꯕꯥꯅꯕꯤ ꯑꯩꯈꯣꯏꯅ ꯅꯪꯒꯤ ꯃꯤꯡ ꯐꯨꯗꯤ ꯀꯧꯔꯝꯃꯣꯏꯗꯅ
ꯑꯗꯨꯒꯅꯤ ꯅꯪ ꯑꯥ ꯏꯆꯦꯔꯥ ꯅꯤꯅꯦꯔꯥ ꯏꯇꯩꯃ ꯑꯣꯏꯒꯦꯔꯥ ꯑꯗꯨꯝ ꯀꯧꯕ ꯌꯥꯏ
ꯅꯤꯅꯦ ꯅ ꯈꯔ ꯐꯥꯗꯣ ꯃꯥꯂꯦ ꯍꯦ
ꯇꯥꯅꯤꯡ ꯗꯦꯗꯥ ꯅꯆꯟ ꯅꯨꯄꯤ ꯒꯨꯝꯕꯗꯕꯨ ꯅꯤꯅꯦ ꯀꯥꯏꯅ
ꯑꯗꯨꯝ ꯅꯨꯡꯁꯤꯅ ꯀꯧꯕ ꯃꯤꯡꯅꯤꯅꯦ
ꯀꯧꯋꯣ ꯀꯧꯋꯣ ꯅꯪꯅ ꯄꯥꯝꯕ ꯍꯦꯛꯇ ꯀꯧꯋꯣ
ꯋꯥꯔꯤꯗꯤ ꯑꯥ ꯆꯠꯀꯦ ꯇꯧꯔꯦ ꯄꯥ ꯀꯩꯝꯇ ꯇꯧꯗ꯭ꯔꯣ ꯅꯪꯗꯤ
ꯇꯧꯗꯦꯅꯦ ꯃꯤꯔꯦꯝꯅꯤꯅꯦ ꯑꯩꯁꯨ
ꯀꯣꯂꯦꯖ ꯒꯨꯝꯕꯗꯤ
ꯀꯂꯦꯖ ꯀꯥꯗ꯭ꯔꯦ ꯍꯟꯗꯛ ꯁꯨꯇꯤ ꯑꯣꯏꯔꯦ
ꯎꯝ
ꯑꯗꯨꯝ ꯌꯨꯝ ꯗꯥ ꯗꯨꯝ ꯂꯩꯕ꯭ꯔꯥ
ꯑꯥꯎ ꯌꯨꯝꯗ ꯂꯩꯃꯟꯗꯅ ꯋꯥꯔꯦ ꯊꯕꯛ ꯊꯤꯕꯤꯒꯦꯔꯣ ꯅꯪ
ꯊꯕꯛ ꯑꯩꯁꯨ ꯊꯕꯛ ꯊꯤꯔꯤꯅꯦ ꯕꯛ ꯂꯩꯇꯗꯅ ꯊꯕꯛ ꯂꯩꯇꯅ ꯂꯩꯔꯤꯔꯦ ꯌꯨꯝꯗ
ꯂꯧ ꯆꯠꯂꯣ ꯑꯗꯨꯗꯤ
ꯂꯧ ꯆꯨ ꯂꯩꯇꯦ ꯂꯝꯁꯨ ꯂꯩꯇꯦ ꯑꯩꯒꯤ ꯄ꯭ꯔꯣꯄꯔꯇꯤ ꯀꯩꯝꯗ ꯂꯩ ꯇꯦ ꯗꯨꯒꯤꯅꯤ ꯈꯟꯗꯛꯁꯦ ꯍꯤꯡꯕꯗ ꯋꯥꯏꯌꯦ
ꯏꯅꯥ ꯈꯨꯟꯕꯒꯤ ꯑꯣꯏꯔꯝꯒꯅꯤꯗ ꯅꯣꯏꯗꯤ ꯊꯕꯛ ꯇꯧꯔꯁꯨ ꯌꯥꯔꯝꯒꯅꯤ
ꯅꯣꯏꯅꯦ ꯍꯤꯡꯕꯁꯨ ꯋꯋꯥꯟ ꯋꯥꯕꯁꯨ ꯈꯪꯗꯦ ꯅꯣꯏ ꯄꯨꯟꯁꯤ ꯈ꯭ꯋꯥꯏꯗꯒꯤ ꯅꯨꯡꯉꯥꯏꯔꯤꯁꯦ
ꯅꯨꯡꯉꯥꯏꯃꯟꯗꯅ ꯕꯦꯔꯥ ꯀꯥꯒꯅꯤꯗꯣ ꯅꯪꯒꯤꯗꯨ
ꯅꯣꯏꯒꯨꯝꯕ ꯄꯨꯟꯁꯤꯁꯦ ꯑꯩ ꯄꯨꯟꯁꯤꯇꯁꯦ ꯍꯥꯟꯅꯅꯤ ꯈꯪꯕ
ꯇꯨꯝꯅꯤꯡꯉꯦ
ꯑꯩꯁꯨ ꯅꯍꯥꯔ ꯂꯩꯔꯗꯤ ꯇꯨꯝꯊꯣꯛꯁꯦ ꯈꯪꯗꯦ
ꯇꯨꯡꯒꯅꯨ ꯅꯪꯗꯤ ꯐꯣꯟꯗ ꯋꯥꯔꯤ ꯁꯅꯥꯔꯒ ꯂꯩꯌꯣ
ꯀꯅꯥꯗ ꯋꯥꯔꯤ ꯁꯗꯣꯕ
ꯏꯁ ꯃꯤ ꯌꯥꯝ ꯂꯩꯔꯤꯁꯤꯗꯤ
ꯑꯥ ꯉꯔꯥꯡ ꯕꯣꯜ ꯌꯦꯔꯨꯕꯒꯤ ꯄꯨꯡ ꯃꯔꯤ ꯃꯈꯥꯏ